ꯂꯤꯁꯤꯡ ꯆꯠꯄꯒꯤ ꯃꯤꯁꯟꯗꯣ ꯀꯃꯥꯏꯅ ꯇꯧꯕꯅꯣ
ꯀꯩꯅꯣ ꯏꯅꯥꯎ ꯀꯦꯕꯥꯔꯗꯤꯒ ꯏꯁꯄꯦꯟꯒ ꯂꯩ ꯍꯥꯏꯔꯤꯅꯦ ꯑꯩꯈꯣꯏꯒꯤ ꯁꯥꯎꯂꯤꯟ ꯁꯣꯀꯔꯒꯤ ꯀꯤꯞꯄꯔ ꯐꯥꯕ
ꯑꯥ ꯀꯔꯤꯕ
ꯁꯄꯦꯟꯒꯤ ꯑꯗꯨꯗꯨꯒ ꯑꯃꯨꯛꯀ ꯇꯥꯏ ꯍꯥꯏꯔꯤ ꯂꯤꯛ ꯂꯤꯛ ꯇ ꯑꯅꯤꯔꯛ ꯇꯥꯏ ꯑ‌ꯦꯗꯤꯂꯤꯛꯁꯦ ꯑꯍꯨꯝꯂꯛ ꯃꯩꯗ ꯊꯥꯅꯅꯤ ꯍꯥꯏꯔꯤ ꯑꯗꯨꯝ ꯍꯟꯖꯤꯟ ꯍꯟꯖꯤꯟ ꯑꯗꯩ ꯀꯥꯔꯛꯄꯗꯨꯒ ꯗꯥꯏꯔꯦꯛ ꯀꯩꯅꯣꯗ ꯄꯨꯔꯛꯀꯅꯤ ꯐꯥꯏꯅꯦꯜ ꯐꯥꯏꯅꯦꯜ ꯁꯥꯟꯅꯅꯤꯌ‌ꯦ ꯇꯤꯝ ꯑꯅꯤꯅꯤ ꯐꯥꯏꯅꯦꯜ ꯐꯥꯏꯅꯦꯜ ꯂ‌ꯣꯏꯅ ꯐꯥꯏꯅꯦꯜ ꯇꯤꯝ ꯌꯥꯡꯈꯩ ꯁꯥꯟꯅꯅꯤ ꯍꯥꯏꯔꯤ
ꯑꯁ
ꯇꯔꯛꯄꯗꯨꯒ ꯑꯩꯈꯣꯏ ꯏꯟꯗꯤꯌꯥꯒ ꯁꯥꯟꯅꯅꯤ ꯍꯥꯏ ꯏꯟꯗꯤꯌꯥ ꯊꯤ ꯐꯖꯩꯌꯦ ꯑꯩꯈꯣꯏ ꯁꯝꯔꯥꯝꯗꯒꯤꯁꯨ ꯌꯥꯎꯅꯤ ꯍꯥꯏꯔꯤ ꯃꯤ ꯑꯍꯩꯕ ꯑꯩꯈꯣꯏ ꯗꯥ ꯅꯤꯈꯤꯜ ꯍ‌ꯣꯏ ꯁꯔꯨꯛ ꯌꯥꯒꯗꯧꯔꯤ ꯀꯦꯞꯇꯦꯟꯅꯤ ꯗ‌ꯦꯞꯗꯤ ꯁꯤꯅꯤ ꯀꯩꯅꯣ ꯅꯤꯈꯤꯜꯗꯤ ꯁꯤꯃꯤ ꯌꯧꯔꯤꯅꯤ ꯀꯩꯅꯣ ꯐꯝꯃꯒ ꯑꯗꯨꯝ ꯕꯦꯔꯥꯅꯤꯍ‌ꯦ
ꯁꯤ
ꯆꯔꯝꯃꯗꯤ ꯑꯩ ꯏ ꯐꯝꯖꯔꯒꯁꯨ ꯏ ꯏꯇꯥꯎ ꯒꯤꯅꯤꯅ ꯑꯩꯈꯣꯏꯁꯨ ꯂꯥꯛꯑꯒ ꯁꯔꯨꯛ ꯌꯥꯖꯅꯤ ꯅꯤꯈꯤꯜꯅ ꯕ‌ꯣꯟ ꯀꯥꯔꯦ ꯂꯥꯎꯗꯅ ꯇ꯭ꯔꯣꯐꯤꯒ ꯊꯥꯡꯒꯠꯇꯣꯔꯤꯕ ꯑꯗꯨꯒ ꯃꯥ ꯁꯟ ꯆꯥꯕꯗꯤ ꯑꯗꯨꯝ ꯌꯥꯎ ꯂꯩꯔꯝꯃꯤꯀꯣ ꯍꯥꯏꯗꯤ ꯇꯤꯝ ꯃꯦꯝꯕꯔ ꯑꯣꯏꯔꯨꯕꯅꯤꯅ ꯃꯥꯖꯨ ꯈꯨꯗꯣꯡꯆꯥꯥꯕꯗꯤ ꯐꯪꯗꯤ ꯐꯪꯉꯦꯕ ꯅꯩꯔꯦꯍ‌ꯦ ꯅꯪꯅ ꯑꯗꯨꯃꯥꯏꯅ ꯇꯦꯛꯁꯇꯣ ꯑꯗꯨꯝ ꯊꯔ ꯋꯥꯗꯤ ꯁꯨ ꯉꯥꯡꯗꯅ ꯎꯝ ꯍꯥꯏꯔꯨꯔꯒ ꯇꯥꯕ꯭ꯔꯣ ꯇꯥꯕ꯭ꯔꯣ ꯑꯗꯨꯝ ꯇꯥꯕ꯭ꯔꯣ ꯍꯥꯏꯕꯒꯤ ꯔꯤꯖꯦꯛ ꯂꯥꯛꯇꯣꯔꯝꯃꯤꯁꯦ ꯇꯥꯕ꯭ꯔꯣ ꯇꯥꯕ꯭ꯔꯣꯗ ꯍꯥꯏ ꯂꯩ ꯔꯤꯖꯦꯒ ꯂꯛꯆꯖꯅꯤ ꯋꯥꯗꯤ ꯁꯨꯉꯥꯡ ꯉꯥꯡꯗ‌ꯦ ꯑꯗꯨ ꯈꯪꯗ‌ꯦ ꯐꯖꯅ ꯉꯥꯡꯒꯗꯕ
ꯑꯝꯕꯤ ꯑꯩꯈꯣꯏ ꯑꯝꯕꯤꯒ ꯑꯅꯥꯎꯒ ꯍꯦ ꯆꯥꯛ ꯆꯔꯕꯣ ꯁꯖꯦꯁꯟ ꯇꯧꯔ ꯉꯥꯡ
ꯂꯩꯀ‌ꯣ ꯎꯝ ꯑꯦ ꯃꯅꯥ ꯄꯣꯛꯂꯥꯎꯕꯤ ꯁꯦꯝꯖꯤꯔꯣ
ꯌꯥꯏ
ꯄꯣꯛꯂꯥꯎꯕꯤ ꯀꯨꯏꯔ‌ꯦ ꯁꯥꯗꯕ ꯍꯣꯔꯦꯟ ꯑꯝꯇꯪ ꯁꯥꯁꯤꯗꯅ ꯋꯥꯗꯨ ꯐꯖꯅ ꯏꯠꯂꯒ ꯎꯝ ꯃꯈꯣꯛ ꯑꯃ ꯄꯥꯟꯁꯤꯜꯂꯅꯤꯀꯣ ꯆꯍꯤ ꯃꯇꯦꯛ ꯈꯔ ꯍꯥꯞꯆꯤꯜꯂꯒ ꯑꯗꯨꯒ ꯃꯇꯣꯟꯗꯣ ꯈꯤꯇꯪ ꯁꯥꯏꯗꯣꯛꯑꯅꯤ ꯍꯦꯃꯣꯅ ꯍꯥꯏꯔꯝꯕꯗꯣ ꯃꯈ‌ꯣꯟ ꯍꯧꯅ ꯎꯝ ꯃꯇꯣꯟꯗꯒꯤ ꯈꯤꯇꯪ ꯁꯥꯏꯗꯣꯛꯄꯁꯨ ꯄꯥꯛ ꯄꯥꯛ ꯂꯥꯎꯅ ꯆꯨꯝꯅꯩ ꯃꯈꯣꯟꯗꯨꯗꯤ ꯌꯥꯝꯍꯧꯗꯦꯕ ꯈꯤꯇꯪ ꯁꯥꯏꯗꯦꯛꯑꯦꯗꯅ ꯍꯥꯏ ꯃꯀꯨꯝ ꯇꯥꯍꯜꯂꯦꯗꯅ ꯑꯗꯨꯒ ꯑꯩꯈꯣꯏꯒꯤ ꯍꯥꯞꯆꯜꯂꯅꯤ ꯁꯝꯕ꯭ꯔꯩ ꯑꯣꯏꯒꯦꯔꯥ ꯀ ꯀ꯭ꯔꯦꯡ ꯃꯔꯨꯅꯗꯤ ꯐꯖꯕꯗꯤ ꯍꯦꯟꯕꯅꯤ ꯄꯣꯠꯁꯦ
ꯃꯈꯖꯩ
ꯑꯗꯣ ꯂꯩꯇꯕꯅꯤꯅ ꯑꯗꯨ ꯍꯤꯠꯇꯤ ꯑꯗꯨꯝ ꯀꯟꯕꯅꯤꯅꯦ
ꯀ
ꯗꯤꯟꯗꯒ ꯇꯥꯡ ꯊꯧ ꯁꯦꯦꯛꯀ ꯍꯥꯏꯕꯅꯤꯍꯦ
ꯑ
ꯃꯈꯣꯟ ꯉꯗꯤ ꯇꯥꯡ ꯄꯥꯡ ꯍꯧꯕꯅꯤꯍꯦ ꯃꯩꯐꯨ ꯊꯣꯛꯄꯅꯦ ꯏꯁꯤꯡꯗꯒ ꯂꯨꯄꯥ ꯀꯥ ꯍꯥꯞꯄꯁꯤꯗꯤ ꯕꯪ ꯕꯪ ꯂꯥꯎꯕꯅꯤꯍꯦ ꯀꯨꯏꯔꯦ ꯁꯥꯈꯤꯗꯕ ꯁꯥꯖꯔꯣ
ꯁꯥꯗ꯭ꯔꯣ
ꯌꯥꯏ ꯌꯥꯏ ꯌꯥꯏꯌꯦ ꯑꯩꯈꯣꯏ ꯀꯨꯏꯅ ꯁꯥꯈꯤꯗꯕ ꯑꯥ ꯑꯩ ꯁ ꯁꯥꯔꯝꯃꯤꯅꯦ ꯍꯥꯏꯈ꯭ꯔꯦꯁꯦ ꯃꯣꯏꯗꯤ ꯁꯨꯡꯌꯥ ꯁꯥꯈꯤꯗ꯭ꯔꯦꯅꯦ ꯑꯣ ꯂꯤꯡꯊꯧꯧꯅꯅꯦ ꯅꯣꯡꯃꯩꯒꯩ ꯆꯠꯂꯒ ꯁꯥꯕ ꯌꯥꯝ ꯇꯧꯔꯝ ꯔꯦꯇꯤ ꯑꯃ ꯐꯔ ꯄꯔ ꯆꯠꯄ
ꯌꯦꯟꯗꯧꯒꯁꯦ ꯇꯨꯝꯃꯤ ꯑꯗꯒꯤ ꯁꯝꯂꯩ ꯃꯔꯨ ꯀꯥꯝꯕꯒꯤꯁꯤꯁꯨ
ꯌꯥꯔꯒ ꯆꯪꯈꯤꯕꯒꯤ ꯅꯥꯕ ꯁꯝꯕ꯭ꯔꯩ ꯃꯗ ꯅꯞꯄ ꯑꯩꯈꯣꯏꯒꯤ ꯑꯄꯥꯕ ꯃꯣꯏ ꯃꯁꯥ ꯅꯞꯆꯕꯗꯣ ꯈꯅꯥꯎꯒꯤꯁꯨ ꯌꯥꯝ ꯃꯊꯛꯁꯤꯗ ꯅꯞꯈꯤꯕꯁꯦ ꯂꯧꯊꯣꯛꯄ ꯋꯥꯕ ꯐꯩꯅꯗꯕ ꯍꯥꯏꯇꯥꯔꯦ
ꯑ ꯈꯣꯏ ꯏꯅꯥꯎ ꯃꯥꯏꯊꯦꯜꯗꯣ ꯑꯗꯨꯈꯩꯗꯤ ꯈꯨꯠ ꯁꯥ ꯌꯥꯝ ꯍꯩꯖꯕꯅꯤꯗ
ꯀꯔꯝꯕꯒ꯭ꯔꯣꯝ ꯆꯥꯩꯁꯤ ꯑꯦ ꯇꯧꯔꯨꯅꯨ ꯍ ꯇꯧꯅꯨꯃꯦ ꯑꯗꯩꯗꯤ ꯃꯤ ꯃꯌꯥꯝ ꯌꯥꯎꯕꯅꯦꯅꯦ ꯑꯩꯈꯣꯏ ꯀ꯭ꯂꯥꯁ ꯇꯦꯟꯅꯤ ꯒ꯭ꯔꯨꯞ ꯇꯣꯉꯥꯟꯅ ꯁꯦꯝꯃꯤ ꯑꯁ ꯑꯣꯖꯥꯏꯇ ꯌꯥꯝꯄꯨꯟ ꯅꯨꯄꯤꯒ ꯌꯥꯎꯔ ꯆꯥꯛ ꯆꯥꯟꯅꯕꯩ ꯒ꯭ꯔꯨꯞ ꯑꯃ ꯁꯦꯝꯃꯦ ꯑꯁ ꯑꯕꯦ ꯍꯣꯏꯅ ꯍꯧꯔꯤꯅꯤ ꯆꯥꯟꯅꯖꯦꯅ ꯑꯩ ꯑꯩ ꯇꯦꯛꯁ ꯑꯃꯕꯧ ꯊꯥꯗ꯭ꯔꯤ ꯁꯤ ꯒ꯭ꯔꯨꯞꯁꯨ ꯌꯥꯎꯔꯛꯄꯗꯩ ꯃꯣꯏ ꯃꯁꯦꯟ ꯄꯪꯊꯥ ꯊꯥꯅꯩ ꯑꯕꯤ ꯍꯣꯏ ꯗꯤꯂꯤꯞ ꯍꯣꯏ ꯔꯤꯆ꯭ꯥꯔ꯭ꯖꯁꯨ ꯑꯃꯨꯃꯨꯛ ꯌꯥꯎꯍꯧꯏ ꯈꯣꯏ ꯗꯥꯗꯣ ꯂꯩꯒꯤꯗ꯭ꯔꯦ ꯑꯩꯅ ꯃꯥꯏ ꯃꯅꯥꯎ ꯅꯨꯄꯥꯅꯦ ꯇꯧꯍꯧꯋꯤ
ꯑ ꯁꯤ
ꯃꯁꯛꯅ ꯊꯤꯔꯤꯕ ꯅꯨꯄꯤꯅꯦꯅ ꯐꯖꯕ ꯌꯥꯎꯔꯗꯤ ꯐꯩꯌꯦ ꯆꯂꯥꯏꯁ ꯃꯅꯥꯎꯁꯨ ꯌꯥꯎꯕꯅꯤ ꯅꯤꯊꯜꯁꯨ ꯆꯥꯐꯝꯗꯤ ꯀꯥꯏ ꯆꯥꯗꯣꯏꯅꯣ ꯌꯥꯝ ꯍꯉꯥꯎꯕꯅꯤ ꯄꯤꯒꯩꯗꯨ ꯀꯥꯏꯗ ꯆꯥ ꯅꯦꯒꯦ ꯑꯥ ꯈꯣꯡꯕꯥꯟꯗꯔꯥ ꯀꯥꯏ ꯊꯣꯡ ꯂꯣꯏꯔ ꯍꯩꯗꯔꯣ ꯑꯣꯏ ꯊꯣꯡꯉꯥꯏ ꯏ꯭ꯁꯄꯦꯟꯁꯟ ꯂꯥꯛꯑꯣꯌꯨ ꯃꯅꯝ ꯅꯨꯡꯁꯤꯕ ꯃꯔꯛꯇ ꯀꯥꯏ ꯆꯥꯅꯦꯒꯦ ꯀꯩꯀꯥꯟꯗ꯭ꯕꯗ ꯈꯦꯖꯤꯡꯗꯔ ꯒꯩꯅꯣꯌꯦꯡ ꯆꯥꯊꯣꯛꯑ ꯂꯣꯏꯔꯦ
ꯑꯗ꯭ꯤꯔ
ꯏꯟꯗ ꯁꯨ ꯇꯜꯂꯦ ꯆꯃꯟꯗꯅ ꯒꯥꯔꯤ ꯂꯩꯅꯕꯖꯨ ꯅꯠꯇꯦ ꯉꯩ ꯑꯆꯧꯕꯒ ꯂꯩꯅꯔꯗꯤ ꯂꯥꯞꯅ ꯆꯠꯂꯒ ꯑꯥꯗ ꯆꯥꯔꯨꯕ ꯌꯥꯏ
ꯈꯦꯖꯤꯡꯗꯤ ꯀꯥꯏꯗ ꯆꯥꯔꯨꯗꯣꯏꯕ
ꯈꯦꯖꯤꯡ ꯆꯥꯕꯝ ꯃꯅꯨꯡꯗ ꯂꯩꯌꯦꯅꯦ ꯅꯧꯕ ꯍꯥꯡꯉꯤꯗꯨ ꯎꯗ꯭ꯔꯣ ꯍꯤ ꯂꯥꯜꯂꯒ ꯇꯥꯏ ꯂꯩꯔꯦ ꯃꯤ ꯅꯪ ꯈꯪꯗ꯭ꯔꯤꯗꯨ ꯀꯩꯒꯤꯅꯣ ꯑꯗꯣ ꯍꯣꯏꯃꯤ ꯏꯄꯥꯛ ꯃꯌꯥꯏꯗꯨꯗ ꯑꯃ ꯂꯩꯔꯦ ꯍꯣꯏ ꯑꯗꯨ ꯂꯥꯟꯊꯣꯛꯑꯒ ꯑꯃ ꯂꯩꯔꯝ ꯎꯝ ꯑꯅꯧꯕ ꯑꯗ ꯑꯗꯨꯝ ꯆꯥꯝ ꯕꯇ꯭ꯔꯣ ꯀꯩꯗꯧꯗꯣꯏꯅꯣ ꯀꯌꯥꯝ ꯂꯥꯞ ꯆꯠꯇꯣꯏꯅꯣ ꯋꯥꯏ ꯅꯨꯄꯤ ꯑꯉꯥꯡ ꯋꯥꯏꯌꯥꯎꯔ ꯍꯩꯅꯗꯦꯍꯦ ꯅꯨꯄꯤꯅꯦꯅ ꯐꯖꯕꯖꯤꯡ ꯑꯣꯏꯔꯗꯤ ꯒꯥꯔꯤ ꯃꯊꯨꯟ ꯍꯥꯞ ꯄꯨꯕꯤꯒꯦꯕꯨ
ꯎꯝ ꯑꯃ ꯁꯃꯨꯔꯃꯠ ꯇꯤꯟꯗꯥꯒꯤ ꯑꯃ ꯁꯨꯃ꯭ꯥꯏꯟ ꯁꯥꯃꯨ ꯆꯤꯡ ꯍꯦꯛ ꯍꯥꯏꯗꯔꯛꯄꯩꯗꯣ ꯑꯗꯨ ꯌꯨꯝ ꯀꯣꯄꯤ ꯁꯧꯕ ꯅꯥꯥꯟꯅ ꯐꯝꯕꯅꯕꯅꯦ ꯅꯨꯃꯤꯗꯥꯡꯗꯤ ꯅꯍꯥꯔꯣꯏ ꯅꯥꯜꯂꯦ ꯎꯝ ꯑ꯭ꯣꯔꯃꯤꯍꯦꯛ
ꯁꯥꯃꯨꯁꯤꯡꯒꯤ ꯈꯣꯡꯅꯥꯡꯒꯤꯗꯨꯗꯩ ꯍꯥꯏꯗꯔꯛꯄꯗ ꯑꯣꯗꯥꯏꯗꯕꯨ ꯀꯥꯏ ꯑꯩꯃꯤ
ꯏꯁ ꯃꯤ ꯉꯥꯛꯇꯟ ꯅꯨꯃꯤꯗꯥꯡ ꯋꯥꯏꯔꯝ ꯃꯤ ꯉꯥꯛꯇ ꯁꯥ ꯑꯧ ꯑꯣꯟꯕꯅꯦ ꯑꯑꯣꯜꯕꯅꯦ ꯑꯗꯒꯤ ꯕꯐꯦꯂꯣ ꯐꯥꯝꯞ ꯍꯥꯏꯕ꯭ꯔꯥ ꯑꯁꯤꯒꯤꯗꯨꯖꯨ ꯀꯣꯐꯤ ꯁꯣꯞꯀ ꯂꯩꯗꯨꯗꯤ ꯑꯗꯨ ꯃꯤ ꯆꯠꯅꯩ ꯃꯌꯥꯝ ꯗꯤ
ꯁꯤ
ꯏꯁ ꯆꯠꯂꯤꯅꯤ ꯀꯦꯅꯣ ꯃꯤ ꯗꯦꯠꯂꯥ ꯍꯣꯅꯤ ꯌꯥꯝ
ꯂꯤꯟ ꯑꯣꯟꯂꯨꯕ ꯉꯥ ꯐꯝꯗꯍꯜꯂꯨꯕ ꯖꯤꯡꯒꯤꯗꯨꯗ ꯂꯤꯟ ꯌꯥꯝ ꯀꯨꯜꯂꯝꯃꯤ ꯅꯥ ꯂꯝꯖꯦ ꯆꯦꯟ ꯆꯠꯄꯗ ꯎꯝ ꯏꯁ ꯂꯤꯟꯒꯤ ꯂꯤꯟ ꯉꯥꯛꯇꯟ ꯑꯩꯖꯨ ꯂꯤꯟ ꯃꯝꯇ ꯎꯒꯦ
ꯑꯦ ꯑꯗꯨ ꯀꯩꯗꯧ ꯅꯣꯏꯕꯨ ꯀꯥꯏ ꯅꯥ
ꯂꯝꯖꯦꯜꯗꯤ ꯌꯥꯡꯉꯦ ꯌꯦ ꯃꯅꯨꯡ ꯆꯦꯜꯂꯛ ꯀꯥꯟꯗꯅ ꯁ꯭ꯣꯍ ꯂꯤ ꯕꯦ ꯃꯅꯥꯎꯖꯤꯅꯦ ꯁꯤꯅꯤꯁꯦꯟꯖꯨ ꯍꯥꯑ ꯀꯥꯝꯔ ꯁꯤꯒꯦ ꯇꯧꯌꯦ ꯏꯁꯄꯤꯠꯇ ꯑꯃꯨ ꯃꯨꯛ ꯆꯒꯠ ꯀꯥꯞꯄꯛꯄꯅꯤꯅ ꯃꯥꯖꯦ ꯇꯨꯝ ꯗꯕꯅꯦ ꯆꯥꯗ ꯊꯛꯇꯕꯒ ꯕ꯭ꯔꯇ ꯇꯧꯔꯨ ꯁ꯭ꯤꯁ ꯅꯥꯌꯦ ꯅꯩ ꯔꯦꯍꯦ ꯑꯩꯒ ꯑꯝꯇꯪ ꯇꯥꯟꯅꯖꯤꯔꯣ ꯀꯦꯖꯤꯡ ꯔ꯭ꯥꯎ꯭ꯟꯗꯣ ꯅꯪ ꯅꯍꯥꯟ ꯍꯦꯜꯂꯝ ꯃꯒꯖꯨ ꯑꯩꯉꯣꯟꯗꯗꯤ ꯌꯥꯔꯣꯏ ꯑꯩꯈꯣꯏꯖ꯭ꯦꯌ ꯃꯥꯏꯅꯣꯔꯤꯇꯤꯅꯦ ꯎꯁꯤꯠꯇꯞ ꯇꯧꯅꯨ ꯑꯈꯣꯏ ꯀꯩ ꯇꯨꯝꯃꯤꯅ ꯊꯣꯛꯂꯑꯦ ꯀꯩ ꯑꯗꯤ ꯃꯣꯏ ꯌꯥꯝ ꯈꯪ ꯕ ꯃꯥꯟ ꯇꯨꯄꯤ ꯎꯞꯄꯒ ꯅꯣꯟꯁ ꯕ ꯌꯥꯝ ꯀꯩꯁꯨ ꯈꯪꯉꯨꯣ ꯑꯗꯨꯒꯗ ꯎꯝ ꯍꯒ
ꯑ ꯑꯩꯒ ꯇꯥꯟꯖꯔꯥꯕ ꯅꯅ ꯃꯨꯟꯈꯠꯂ ꯈꯠꯂꯦ ꯑꯩꯅ
ꯁꯣ ꯀꯅꯤ
ꯏꯁꯥꯖꯤꯔꯗꯣ
ꯑꯩꯈꯣꯏ ꯅꯥꯥꯟꯗ ꯑꯩꯈꯣꯏꯗ ꯉꯅꯤꯡꯃꯤꯗꯤ ꯁꯝꯃꯨ ꯁꯨꯝꯨ ꯀꯩꯁꯨꯋꯥꯏꯗꯦ ꯁꯦ ꯁꯦ ꯌꯥꯏꯀꯣ ꯅꯣꯠꯇꯦꯟ ꯊꯤꯗꯨ꯭ꯔꯥ ꯃ ꯍꯒꯅꯦ ꯍꯦ ꯇ ꯑꯣ ꯃꯣꯖꯥ ꯀ ꯌꯥꯝ ꯎ ꯃꯆꯥ ꯀꯣꯛꯦ ꯋꯥꯥꯟꯗꯣꯏꯒꯤ ꯗꯦꯠ ꯋꯥꯟꯒꯤ ꯀꯩꯅꯣ ꯁꯪꯒꯥꯝ ꯑꯃꯝ ꯆꯠꯃꯤꯟꯅꯁꯦ ꯍꯥꯏꯕꯗꯨꯅ ꯊꯥꯗꯣꯛꯄ ꯌꯥꯔꯣꯏꯌꯦ ꯑꯗꯨꯒ ꯆꯥꯛ ꯆꯟꯅꯅꯕꯅ ꯅꯣꯡ ꯐꯖꯅ ꯁꯤꯜꯂꯨ ꯌꯥꯅꯤꯌꯦ ꯑꯗ ꯑꯩꯅ ꯀꯩꯅꯣꯅꯦ ꯅꯪ ꯀꯩꯅꯣ ꯊꯥꯗꯣꯛꯄꯗꯤ ꯌꯥꯔꯣꯏ ꯍꯥꯏ ꯑꯗꯨ ꯆꯥꯛ ꯁꯥꯟꯅꯕꯗꯤ ꯌꯥꯗꯣꯏꯔꯥꯅꯤꯅꯦ ꯀꯨꯏꯕ ꯌꯥꯔꯣꯏ ꯑꯩꯗꯛꯥꯛꯇ